ꯎꯝ
ꯆꯥꯛ ꯆꯥꯈꯤꯔꯣꯏꯗ꯭ꯔꯣ ꯅꯪ꯫
ꯑꯩ ꯆꯥꯛ ꯆꯥꯕ ꯂꯣꯏꯔꯦ ꯆꯥꯛ ꯆꯥꯕ ꯂꯣꯏꯔ ꯏꯇꯩꯃ ꯂꯥꯛꯑ ꯊꯣꯡꯉꯦ꯫
ꯅꯅꯥꯎ ꯅꯨꯄꯤꯗꯤ꯫
ꯆꯠꯈ꯭ꯔꯦ ꯉꯔꯥꯡ ꯑ ꯉꯁꯥꯏ ꯆꯠꯈ꯭ꯔꯦ꯫
ꯇꯨꯝꯕ꯫
ꯏꯝꯐꯥꯟꯗ ꯍꯟ
ꯄꯨꯡ ꯑꯅꯤ ꯑꯗꯨꯋꯥꯏꯗ꯫
ꯑꯣ ꯑꯗꯨ ꯑꯣꯏꯔꯗꯤ ꯀꯅꯥ ꯂꯩꯅꯤꯉꯥꯏ ꯍꯣꯁꯄꯤꯇꯥꯜꯗꯗꯤ꯫
ꯏꯇꯩ ꯏꯇꯩꯃ ꯉꯥꯔꯤꯌꯥꯟꯗꯒꯤꯀꯣ ꯏꯇꯩꯃ ꯂꯥꯛꯑꯦ꯫ ꯉꯁꯥꯏꯁꯨ ꯆꯥꯛ ꯊꯣꯡꯉꯦ ꯑꯗꯨꯒ ꯃꯌꯥꯝ ꯆꯥꯃꯤꯟꯅꯔꯦ꯫ ꯑꯗꯨꯒ ꯍꯌꯦꯡ ꯗꯤꯆꯥꯔꯖ ꯇꯧꯔꯅꯦꯅ ꯍꯌꯦꯡ ꯃꯣꯏ ꯂꯣꯏ ꯆꯠꯈ꯭ꯔꯕꯅꯦ ꯑꯃꯨꯛ ꯀꯩꯅꯣꯗ ꯍꯣꯁꯄꯤꯇꯥꯜꯗ ꯑꯩ ꯏꯊꯟꯗ ꯂꯩꯍꯧꯔꯦ꯫
ꯄꯨꯡ ꯀꯌꯥ ꯋꯥꯏ ꯇꯧꯅꯤ ꯍꯥꯏꯒꯦ꯫
ꯈꯪꯗꯦ ꯕꯥꯔꯣ ꯃꯇꯨꯡꯗ ꯇꯧꯒꯗ꯭ꯔꯥꯀꯣ ꯑꯗꯣ ꯑꯌꯨꯛꯇꯤ ꯑꯌꯨꯛꯀꯤ ꯃꯌꯥꯝ ꯆꯥꯃꯤꯟꯅꯕ ꯑꯩ ꯄꯨꯊꯣꯛꯑꯒꯦꯅ ꯑꯩꯈꯣꯏ ꯍꯟꯗꯛꯀꯤꯗꯣ꯫ ꯑꯩ ꯃꯌꯥꯝꯒꯤ ꯑꯗꯨꯝ ꯕꯣꯔ ꯑꯉꯥꯡꯒꯤꯁꯨ ꯑꯗꯨꯝ ꯍꯔꯥꯎꯕ ꯑꯣꯏꯅꯀꯣ꯫
ꯎꯝ
ꯑꯗꯨꯃꯥꯏꯅ ꯇꯧꯔꯒ ꯇꯧꯕꯤꯔꯒꯦꯅ ꯈꯜꯂꯦ꯫
ꯀꯌꯥꯅꯣ ꯀꯌꯥ ꯀꯔꯤ ꯀꯔꯤ ꯀꯔꯤ ꯆꯥꯍꯟꯅꯤꯡꯉꯥꯏ꯫
ꯈꯪꯗꯦꯗ ꯑꯣꯛ ꯀꯤꯂꯣ ꯑꯅꯤꯒꯨꯝꯕ ꯂꯩꯔꯁꯦꯅ ꯈꯟꯕ꯫
ꯋꯥ ꯑꯩꯒꯤ ꯈꯔ ꯊꯤꯜꯂꯛꯑꯣ꯫
ꯍꯣꯏꯅꯦ ꯍꯣꯏꯅꯦ
ꯅꯪꯅ ꯊꯣꯡꯅꯤꯡꯉꯥꯏ ꯑꯌꯨꯛꯇ꯫
ꯏꯇꯩꯃꯀꯣ ꯑꯩ ꯀꯩꯅꯣ ꯇꯧꯅꯦ ꯑꯩ ꯑꯩ ꯉꯥꯔꯤꯌꯥꯟꯗ ꯊꯤꯟꯕ ꯆꯠꯀꯅꯦꯕꯀꯣ ꯂꯩꯔꯒꯀꯣ꯫ ꯏꯇꯩꯃꯅ ꯂꯣꯏꯅ ꯌꯨꯝ ꯃꯌꯨꯝꯗꯒꯤ ꯊꯣꯡꯂꯒ ꯄꯨꯔꯛꯑꯅꯦꯕ ꯁꯤꯗ꯫ ꯑꯗꯨ ꯃꯌꯥꯝ ꯁꯦꯕꯥ ꯂꯩꯕ꯫ ꯑꯁꯤꯗ ꯊꯣꯡꯕꯗꯣ ꯃꯌꯥꯝꯒꯤ ꯊꯣꯡꯕꯗꯒꯤ ꯀꯩꯅꯣꯗꯣ ꯈꯤꯇꯪ ꯅꯨꯡꯉꯥꯏꯇꯕꯗꯣ꯫
ꯑꯣ ꯑꯣ
ꯀꯣꯟ ꯄꯤꯛꯄ ꯉꯥꯛꯇꯀꯣ ꯅꯨꯡꯉꯥꯏꯇꯕ꯫
ꯎꯝ
ꯑꯗꯨ ꯒꯤꯅꯤꯗ꯫ ꯑꯗꯨ ꯌꯥꯏꯗꯅ꯫
ꯑꯗꯣ ꯑꯃ ꯅꯅꯥꯛꯇ ꯂꯩꯕꯗꯨꯁꯨ ꯊꯣꯡꯕ ꯌꯥꯏ ꯀꯩꯅꯣ ꯑꯥ ꯂꯥꯞꯅ ꯊꯥꯎ ꯇꯤꯡꯉꯒ ꯆꯠꯇ꯭ꯔꯁꯨ꯫
ꯑꯦ ꯃꯤ ꯊꯕꯛ ꯂꯩꯅꯕ ꯉꯥꯛꯇꯅꯤ ꯀꯩꯅꯣ꯫
ꯑꯣ ꯑꯣ
ꯑꯗꯨꯅꯦ ꯑꯩꯅ ꯊꯥꯈꯤꯕꯗꯣ ꯌꯦꯡꯕ꯭ꯔꯥ꯫
ꯑꯣ ꯑꯣ ꯎꯔꯦ ꯎꯔꯦ ꯎꯝ ꯅꯃꯥ ꯌꯥꯝ ꯃꯥꯜꯂꯦ
ꯁꯛ ꯌꯥꯝ ꯅꯨꯡꯁꯤꯌꯦ
ꯃꯥꯏ ꯄꯥꯛꯄꯒꯤ ꯃꯥꯏ ꯄꯥꯛꯄꯒꯤ ꯙꯔꯥꯗꯨꯗꯤ ꯃꯥꯡꯗꯦ ꯍꯥꯏꯕ
ꯃꯥꯥꯏ ꯀꯌꯥ ꯄꯥꯛꯇꯦꯗ
ꯄꯥꯛꯏꯍꯦ ꯑꯉꯥꯡꯗꯨꯅ ꯑꯗꯣ ꯄꯥꯛꯇ꯭ꯔꯗꯤ
ꯀꯨꯆꯨ ꯀꯨꯆꯨ ꯀꯨꯃꯦꯟꯗꯣ ꯑꯗꯨꯝ ꯐꯖꯗ꯭ꯔꯣ
ꯎꯝ ꯃꯤ ꯃꯤ ꯉꯧꯋꯤ ꯀꯩꯅꯣ ꯃꯌꯥꯝꯕꯁꯨ ꯃꯆꯦꯁꯨ ꯂꯣꯏ ꯉꯧꯋꯤ ꯗꯨꯗꯤ
ꯎꯝ ꯑꯗꯨꯅꯦ
ꯀꯔꯤ ꯍꯦꯟꯁꯥꯡ ꯆꯥꯕ ꯉꯁꯤ ꯅꯨꯡꯗꯥꯡꯅ
ꯑꯦꯊꯩꯃ ꯀꯩꯅꯣ ꯑꯈꯣꯏ ꯀꯩꯅꯣꯒꯤꯗꯣ ꯕꯤꯂꯣꯏ ꯄꯥꯏꯝ
ꯅꯦꯄꯥꯏꯟ ꯃꯅꯥꯒ ꯎꯝ
ꯑꯗꯣ ꯆꯥꯔꯦ ꯑꯗꯣ ꯉꯥ ꯌꯥꯏꯔꯒꯀꯣ ꯇꯥꯔꯦ ꯑꯗꯨꯒ ꯑꯌꯨꯛꯀꯤ ꯈꯔ ꯑꯣꯛ ꯂꯦꯝꯕꯗꯨꯒ
ꯎꯝ
ꯑꯗꯨꯒ ꯑꯣꯝꯂꯦꯠ ꯑꯃ ꯁꯦꯝꯂꯒ ꯃꯌꯥꯝ ꯆꯥꯃꯤꯟꯅꯔꯦꯗ ꯑꯥꯎꯅ ꯃꯣꯔꯣꯛ ꯉꯥꯔꯤ ꯇꯝ ꯑꯃꯒ
ꯎꯝ ꯎꯝ ꯍꯌꯦꯡ ꯀꯩꯏꯊꯣꯛꯄꯅꯣ ꯍꯌꯦꯡꯁꯦ ꯑꯦꯁꯦꯁꯃꯦꯟ ꯍꯥꯏꯅ ꯑꯃ ꯂꯩꯌꯦ ꯑꯗꯣ ꯑꯗꯨꯗꯣ ꯊꯣꯛꯑꯦ ꯑꯁ ꯆꯥꯎꯋꯦ ꯄꯥꯅꯤꯡꯉꯥꯏ ꯌꯥꯝꯃꯦ
ꯈ꯭ꯋꯥꯏꯗꯒꯤ ꯌꯥꯝꯕ ꯈ꯭ꯋꯥꯏꯗꯒꯤ ꯌꯥꯝꯕ ꯄꯦꯄꯔꯅꯦ ꯖꯤꯖꯦ ꯀꯣꯛ ꯉꯥꯎꯋꯦ ꯑꯩ ꯌꯥꯝꯕ ꯎꯝꯗꯅ
ꯌꯥꯝꯂꯕꯣ
ꯌꯥꯝꯃꯦ
ꯎꯝ ꯑꯟꯇꯣ ꯀꯩꯁꯨ ꯀꯥꯏꯗꯦꯌꯦ ꯄꯥꯕ ꯌꯥꯕ ꯄꯥꯁꯜꯂꯣ
ꯄꯥꯕꯨꯗꯤ ꯄꯥꯔꯤꯌꯦ ꯑꯗꯣ ꯇꯣꯏꯅ ꯂꯥꯏꯔꯤꯛ ꯄꯥꯔꯛꯄ ꯃꯤ ꯅꯠꯇꯕꯅ ꯀꯣꯛꯁꯤꯗ ꯆꯪꯉꯣ ꯍꯥꯏꯕ ꯌꯥꯗꯤꯌꯦ
ꯇꯣꯏꯅ ꯄꯥꯕ ꯄꯥꯗꯕ ꯀꯔꯤꯅꯣ ꯇꯣꯏꯅ ꯄꯥꯗꯔꯕꯅꯤꯅ ꯏꯁꯄꯦꯁ ꯌꯥꯝꯃꯝ ꯂꯩꯌꯦ ꯌꯥꯝꯂꯩꯔꯝꯒꯅꯤꯅ
ꯇꯣꯏꯅ ꯄꯥꯕ ꯇꯣꯏꯅ ꯄꯥꯕ ꯃꯤꯗꯤ ꯈꯤꯇꯪ ꯌꯦꯡꯕꯗ ꯀꯩꯅꯣ ꯀꯣꯛꯁꯤꯁꯨ ꯊꯥꯡ ꯐꯦꯡꯕꯒ ꯆꯞ ꯃꯥꯟꯅꯩꯌꯦ ꯇꯣꯏꯅ ꯐꯦꯡꯕꯒ ꯐꯦꯡꯗꯕꯗꯣ
ꯑꯈꯣꯏꯗꯤ ꯑꯦꯛꯖꯥꯝ ꯊꯥꯔꯝꯗꯥꯏꯗ ꯅꯨꯃꯤꯠ ꯑꯃꯝꯃꯝ ꯃꯃꯥꯡꯉ ꯈꯛꯇꯪ ꯄꯥꯒꯅꯤ ꯑꯗꯨ ꯑꯣꯏꯔꯗꯤ ꯃꯇꯣꯟ ꯃꯇꯣꯟ ꯈꯛꯇꯪꯅꯤ ꯏꯗꯣꯏꯁꯦ ꯃꯅꯨꯡ ꯆꯪꯉꯒꯗꯤ ꯀꯩꯝ ꯏꯔꯔꯣꯏ ꯑꯗꯨꯏ ꯃꯥꯛꯀꯨꯗꯤ ꯁꯣꯠ ꯂꯥꯎꯟ ꯐꯪꯉꯅꯤ
ꯁꯨꯛ ꯀꯥꯏꯗꯦꯁꯦ ꯉꯝꯕ ꯆꯥꯡꯅ ꯍꯣꯅꯔꯣ
ꯑꯗꯨꯕꯨ ꯑꯗꯨꯗꯨꯅ ꯌꯦꯡꯕ ꯇꯥꯕꯅꯦ ꯍꯌꯦꯡꯅꯕꯨꯗꯤ ꯂꯣꯏꯔꯅꯤ ꯍꯞꯇꯥ ꯀꯌꯥ ꯍꯞꯇꯥ ꯀꯌꯥ ꯁꯨꯇꯤ ꯄꯤꯒꯦꯔꯥ ꯌꯦꯡꯕ ꯇꯥꯔꯦ ꯑꯃꯨꯛꯀ ꯌꯥꯝ ꯁꯨꯇꯤ ꯊꯥꯕꯗꯨꯕꯨ ꯍꯥꯏꯕ
ꯎꯝ ꯑꯗꯨ ꯅꯣꯡꯃꯗꯤ ꯀꯣꯏꯕ ꯆꯠꯁꯦꯗꯅ ꯁꯨꯇꯤꯗ
ꯌꯥꯏ ꯌꯥꯏ ꯌꯦꯡꯁꯦ ꯌꯦꯡꯁꯦ ꯊꯕꯛ ꯃꯌꯥꯝꯁꯦ ꯄꯔꯦꯡ ꯂꯦꯡꯉꯦ
ꯀꯗꯥꯏꯗꯅꯣ ꯑꯃ ꯈꯔ ꯐꯖꯕ ꯃꯐꯝꯅꯤ ꯊꯤꯔꯛꯑꯣ ꯆꯠꯃꯤꯟꯅꯁꯦꯗꯅ ꯑꯗꯣ ꯃꯥꯏꯟ ꯐ꯭ꯔꯦꯁ ꯑꯣꯏꯅ
ꯍꯣꯏ ꯍꯣꯏ
ꯅꯪꯁꯨꯕ ꯑꯦꯛꯖꯥꯝ ꯂꯩ ꯑꯦꯛꯖꯥꯝ ꯂꯩ ꯌꯦ ꯍꯥꯏꯌꯦ ꯑꯦꯛꯖꯥꯝ ꯂꯣꯏꯔꯁꯨ ꯑꯥꯏꯝꯇꯁꯨ ꯑꯃꯨꯛ ꯍꯥꯏꯔꯛꯇꯦ
ꯀꯩꯅꯣ ꯍꯥꯏꯁꯤꯕꯣ ꯑꯩꯁꯤꯒꯣ ꯐꯝꯃꯒ ꯆꯥꯔꯒ ꯃꯪ ꯇꯤ ꯂꯩꯇꯤꯌꯦ ꯊꯕꯛ ꯃꯌꯥꯝꯖꯦ
ꯊꯕꯛꯇꯨꯗꯤ ꯑꯗꯨꯝ ꯑꯗꯨꯗꯤ ꯍꯤꯡꯂꯤꯕ ꯐꯥꯎ ꯑꯗꯨꯝ ꯂꯩꯔꯅꯤ ꯀꯩꯅꯣ ꯍꯤꯡꯂꯤꯕ ꯃꯈꯩ
ꯑꯗꯨ ꯑꯣꯏꯔꯁꯨ ꯐꯔꯛ ꯇꯥꯕ ꯍꯥꯏꯇꯥꯔꯦ ꯑꯩꯈꯣꯏꯒꯗꯤ ꯗꯨꯀꯥꯟꯁꯨ ꯑꯃꯨꯛ ꯄꯥꯟꯅꯕ ꯏꯃꯥꯅ ꯊꯕꯛ ꯆꯠꯊꯣꯛꯈ꯭ꯔꯗꯤ ꯌꯨꯝꯗ ꯃꯤ ꯁꯪꯕꯤꯅꯕ ꯂꯩꯇ꯭ꯔꯗꯤ ꯐꯔꯛ ꯇꯥꯏ
ꯗꯨꯒꯤ ꯍꯣꯠꯅꯕꯅꯦꯗ
ꯑꯕꯣꯛ ꯂꯩꯔꯝꯃꯦ ꯑꯕꯣꯛꯀꯤ ꯃꯇꯝꯗꯨꯗ ꯑꯗꯨꯝ ꯍꯥꯏꯔꯦ ꯃꯧ ꯂꯥꯛꯈ꯭ꯔꯦ ꯃꯧ ꯃꯇꯝꯗ ꯑꯃꯨꯛ ꯍꯥꯏꯔꯦ ꯀꯔꯤꯅꯣ ꯒ꯭ꯌꯥꯟ ꯇ
ꯀꯩꯅꯣ ꯑꯁꯤꯒꯨꯝ ꯑꯁꯤꯒꯨꯝꯕꯁꯤꯕꯣ ꯑꯩꯅ ꯍꯥꯏꯅꯤꯡꯒꯅ ꯍꯥꯏꯕ꯭ꯔꯣ
ꯍꯥꯏꯅꯤꯡꯕ ꯍꯥꯏꯅꯤꯡꯗꯕ ꯈꯪꯗꯦꯀꯣ ꯅꯪꯒꯤꯁꯦ ꯍꯦꯟꯃꯟꯕꯃꯥ ꯌꯥꯎꯁꯜꯂꯛꯑꯦ ꯁꯦꯡꯕ
ꯁꯨꯛ ꯍꯦꯟ ꯍꯦꯟꯗꯦ ꯃꯇꯝ ꯃꯇꯝ ꯒꯤꯅ ꯄꯨꯔꯛꯄꯅꯦ
ꯑꯕꯣꯛꯇꯨ ꯂꯩꯈꯤ ꯍꯣꯏ ꯑꯩ ꯅꯨꯡꯉꯥꯏꯇꯦ ꯄꯟꯁꯨ ꯄꯟ ꯄ ꯅꯨꯡꯉꯥꯏ ꯑꯗꯨꯕꯨ ꯑꯕꯣꯛ ꯃꯇꯝꯗ ꯊꯕꯛ ꯆꯤꯜꯂꯦ ꯑꯩ ꯒ꯭ꯌꯥꯟ ꯇꯥꯔꯦꯕꯀꯣ ꯍꯥꯏꯕꯗꯤ ꯎꯝ ꯑꯌꯧꯛ ꯑꯍꯤꯡ ꯅꯨꯡꯊꯤꯟ ꯈꯪꯗꯦ ꯅꯪꯅ ꯁꯦꯕꯥ ꯇꯧꯔꯤꯕ ꯃꯌꯥꯝꯗꯣ ꯑꯗꯣ ꯑꯕꯣꯛꯇꯨ ꯂꯩꯈꯤꯗ꯭ꯔꯦ ꯑꯩꯗꯤ ꯑꯃꯨꯛ ꯃꯧ ꯂꯥꯛꯑꯦ ꯅꯥꯇꯩꯃ ꯂꯥꯛꯑꯦ ꯅꯥꯇꯩꯃ ꯂꯥꯛꯑꯦ ꯑꯗꯨꯒ ꯅꯪꯒꯤ ꯅꯍꯥꯟꯒꯤ ꯍꯥꯏꯔꯤꯕ ꯗꯥꯏꯂꯣꯛꯇꯣ ꯑꯗꯨꯝ ꯇꯧꯂꯩꯔꯦ ꯁꯪꯗꯦ ꯁꯪꯗꯦ ꯀꯣꯟ ꯐꯦꯡꯅꯕ ꯗꯨꯀꯥꯟ ꯁꯪꯅꯕ
ꯑꯗꯨꯕꯨ ꯑꯩꯗꯤ ꯅꯪꯅ ꯍꯥꯏꯔꯤꯁꯤꯅꯗꯤ ꯑꯩ ꯆꯤꯟꯊꯤ ꯁꯤꯅꯦꯕ ꯅꯠꯇ꯭ꯔꯥ ꯅꯪꯅ ꯑꯩ ꯍꯥꯏꯁꯦ
ꯆꯤꯟꯊꯤꯕ ꯊꯤꯗꯕ ꯅꯠꯇꯦ ꯑꯩꯅ ꯍꯥꯏꯕꯗꯤ ꯅꯣꯡꯃ ꯐꯥꯗꯣꯛ ꯋꯥꯈꯜ ꯅꯨꯡꯉꯥꯏꯊꯣꯛꯄꯁꯨ ꯌꯥꯏꯗꯅ ꯀꯩꯅꯣ
ꯀꯩꯅꯣ ꯀꯅꯥꯅꯣ ꯀꯣꯏꯅꯤꯡ ꯀꯅꯥꯅꯣ ꯀꯣꯏꯅꯤꯡꯗꯕ ꯀꯅꯥꯅꯣ ꯂꯥꯡꯅꯤꯡꯗꯕ ꯀꯅꯥꯅꯣ ꯆꯠꯊꯣꯛꯅꯤꯡꯗꯕ
ꯂꯥꯡꯉꯣ ꯍꯥꯏꯕ ꯅꯠꯇꯦ ꯏꯕꯦꯝꯃ ꯑꯩꯅ ꯍꯥꯏꯔꯤꯁꯦ ꯑꯩꯒ ꯅꯣꯡꯃ ꯐꯗꯣꯛ ꯆꯠꯄꯗ ꯀꯔꯤ ꯃꯥꯡꯕꯅꯣ
ꯑꯐꯕꯔꯣꯝꯗ ꯍꯥꯏꯕꯅꯦ ꯑꯩꯗꯤ ꯑꯩꯅ ꯍꯦꯟꯅ ꯆꯠꯅꯤꯡꯉꯦ ꯑꯩꯅ ꯍꯦꯟꯅ ꯂꯝ ꯇꯨ ꯌꯦꯡꯕ ꯆꯠꯅꯤꯡꯉꯦ
ꯗꯤꯁꯀꯁ ꯒꫭꯃꯦꯟꯠ ꯁꯀꯤꯝꯁ ꯔꯤꯄꯣꯔꯁ ꯑꯦꯟ ꯗꯥꯏꯁꯦꯁ ꯑꯦꯟꯗꯤ ꯀꯔꯦꯟ ꯎꯝ ꯑꯗꯨꯅꯦ ꯑꯩ ꯍꯧꯖꯤꯛ ꯌꯦꯁ ꯑꯥꯏ ꯈꯔ ꯌꯦꯡꯉꯝꯕꯅꯦ ꯏꯀꯣꯅꯣꯃꯤꯛꯁ ꯑꯦꯟ ꯁꯣꯁꯦꯜ ꯏꯁꯨ ꯀꯣ
ꯎꯝ
ꯑꯗꯣ ꯃꯣꯏꯅ ꯈ꯭ꯋꯥꯏꯗꯒꯤ ꯍꯪꯂꯤꯕꯁꯦ ꯒꯣꯔꯃꯦꯟ ꯁ꯭ꯀꯤꯝꯁ ꯐꯣꯔꯇꯤꯒꯤ ꯃꯅꯨꯡꯗ ꯑꯦꯇꯤꯟ ꯐꯤꯞꯇꯤꯟ ꯇꯨ ꯑꯩꯠꯇꯤꯟꯁꯦ ꯒꯣꯔꯃꯦꯟ ꯁ꯭ꯀꯤꯝꯁꯅꯦꯕꯀꯣ ꯑꯗꯒꯤꯗꯤ ꯑꯗꯨꯗꯤ ꯑꯣꯜꯃꯣꯁ ꯍꯥꯞꯅꯦꯕ ꯃꯣꯏ ꯍꯪꯉꯤꯁꯦ ꯔꯤꯄꯣꯔꯠ ꯁꯦꯅꯤꯇꯥꯏꯁꯦꯁꯟꯗꯤ ꯏꯟꯗꯦꯛꯁ ꯔꯦꯡꯀꯤꯡ ꯑꯗꯨꯒꯨꯝꯕꯀꯣ ꯏꯟꯗꯤꯌꯥꯅ ꯏꯟꯗꯤꯌꯥꯅ ꯔꯦꯡ ꯀꯔꯤꯌꯥꯗ ꯂꯩꯑꯦ ꯑꯗꯨꯒꯨꯝꯕꯁꯦ ꯔꯤꯄꯣꯔꯠꯁ ꯑꯁꯤ ꯑꯗꯨꯝ ꯁꯤꯛꯁ ꯁꯤꯛꯁ ꯁꯤꯛꯁ ꯑꯥꯎꯠ ꯑꯣꯐ ꯐꯣꯔꯇꯤ ꯀꯣ
ꯎꯝ
ꯑꯅꯤꯗꯨꯅ ꯑꯗꯨꯝ ꯇꯪꯈꯥꯏ ꯍꯦꯟꯈ꯭ꯔꯦꯕ ꯑꯗꯩꯗꯤ ꯑꯦ ꯑꯥꯔ ꯗꯤꯒꯤ ꯀꯔꯦꯟ ꯑꯦꯐꯤꯌꯔꯁ
ꯑꯦꯒ꯭ꯔꯤꯀꯜꯆꯔ ꯔꯨꯔꯦꯜ ꯗꯦꯕꯂꯞꯃꯦꯟꯒꯤꯀꯣ
ꯎꯝ
ꯑꯗꯒꯤꯗꯤ ꯀꯔꯦꯟ ꯑꯦꯐꯤꯌꯔꯁ ꯏ ꯑꯦꯁ ꯑꯥꯏꯒꯤ ꯀꯔꯦꯟ ꯑꯦꯐꯤꯌꯔꯁ ꯍꯥꯏꯕꯅꯤ ꯍꯧꯖꯤꯛ
ꯎꯝ
ꯑ ꯅꯦꯁ
ꯅꯦꯁꯅꯦꯜ ꯄꯦꯟꯁꯟ ꯁꯤꯁꯇꯦꯝ ꯑꯦꯟ ꯄꯤ ꯑꯦꯁ
ꯃꯥꯁꯨ ꯐꯪꯉꯝꯒꯅꯤ ꯁꯤꯁꯦ ꯍꯨ ꯑꯥꯔ ꯏꯂꯤꯖꯤꯕꯜ ꯍꯥꯏꯕꯗꯤ ꯀꯅꯥ ꯀꯅꯥꯅꯣ ꯏꯂꯤꯖꯤꯕꯜ ꯑꯣꯏꯔꯤꯁꯦ ꯀꯣ ꯀꯅꯥ ꯀꯅꯥꯅꯣ ꯏꯂꯤꯖꯤꯕꯜ ꯑꯣꯏꯗꯕꯅꯣ ꯍꯥꯏꯕꯒꯤ ꯃꯇꯥꯡꯗꯒꯨꯝꯕ ꯌꯥꯏꯅꯀꯣ
ꯎꯝ
ꯑꯗꯨꯒ ꯄꯣꯔꯇꯜꯁ ꯒꯣꯔꯃꯦꯟꯒꯤ ꯑꯗꯨꯒꯨꯝꯕ ꯄꯣꯔꯇꯜ ꯍꯥꯏꯕꯗꯤ ꯋꯦꯕꯁꯥꯏꯠ ꯗ ꯆꯪꯂꯒ ꯀꯔꯝꯕ ꯃꯣꯏꯒꯤꯗꯃꯛꯇ ꯏꯁꯄꯦꯁꯤꯜ ꯍꯥꯏꯗꯤ ꯇꯣꯉꯥꯟꯅ ꯁꯦꯝ ꯁꯦꯝꯃ ꯊꯝꯕ ꯁꯔꯁ ꯏꯟꯖꯤꯟꯒꯣ ꯃꯌꯥꯝꯒꯤ ꯃꯔꯝꯗ ꯑꯃ ꯍꯪꯉꯦꯀꯣ
ꯎꯝ
ꯏ ꯑꯦꯁ ꯑꯥꯏꯒꯤ ꯀꯔꯦꯟ ꯑꯦꯐꯤꯌꯔꯁꯤꯗ ꯑꯗꯨꯃꯥꯏꯟ ꯇꯧꯔꯒ ꯌꯥꯝꯅ ꯅꯨꯡꯉꯥꯏꯕꯗꯤ ꯑꯣꯏꯕ ꯑꯗꯨꯕꯨ ꯌꯥꯝꯅ ꯁꯞ ꯁꯦꯂꯦꯕꯁꯇꯣ ꯍꯥꯏꯗꯤ ꯕꯥꯁ ꯑꯣꯏꯕ ꯍꯥꯏꯇꯥꯔꯦꯀꯣ ꯀꯗꯥꯏꯗꯒꯤ ꯍꯧꯔꯒ ꯀꯗꯥꯏꯗꯩ ꯂꯣꯏꯒꯗꯧꯕꯅꯣ ꯍꯥꯏꯕꯗꯣ ꯈꯪꯗꯕ
ꯎꯝ
ꯑꯦ ꯏꯀꯣꯅꯣꯃꯤꯛꯁ ꯑꯦꯟ ꯁꯣꯁꯦꯜ ꯏꯁꯨ ꯍꯥꯏꯁꯦ ꯏꯁꯨꯅ ꯏꯁꯨ ꯉꯥꯛꯇꯅꯦꯕ ꯈꯪꯕ꯭ꯔꯥ ꯑꯗꯨꯅꯅꯦ ꯑꯗꯨꯝ ꯑꯃ ꯂꯩꯔꯦ ꯒꯣꯔꯃꯦꯟ ꯁ꯭ꯀꯤꯝꯁ ꯑꯃ ꯂꯩꯔꯦ ꯑꯗꯣ ꯅꯣꯏꯒꯤ ꯅꯦꯁꯅꯦꯜ ꯏꯗꯨꯀꯦꯁꯟ ꯄꯣꯂꯤꯁꯤ ꯍꯧꯖꯤꯛ ꯇꯧꯔꯤꯕꯗꯣ ꯍꯧꯖꯤꯛ ꯏꯝꯄ꯭ꯂꯤꯃꯦꯟ ꯇꯧꯈꯤꯕꯗꯣ
ꯎꯝ
ꯑꯗꯨꯒꯤ ꯃꯇꯥꯡꯗ ꯀꯨꯞꯅ ꯈꯔ ꯑꯩꯉꯣꯟꯗ ꯍꯥꯏꯕꯤꯔꯛꯑꯣꯅꯦ ꯅꯪ ꯈꯔ ꯌꯦꯡꯂꯒꯥꯀꯣ ꯇꯥꯕ꯭ꯔꯥ
ꯅꯍꯥꯟꯒꯤ ꯅꯍꯥꯟꯒꯤ ꯑꯦꯛꯖꯥꯝꯗꯗꯤ ꯈꯔ ꯏꯔꯝꯕꯅꯦ ꯈꯪꯗ꯭ꯔ ꯑꯃꯨꯛ ꯊꯤꯒꯠꯇ꯭ꯔꯗꯤ ꯍꯥꯏꯕꯗꯤ ꯃꯥꯁꯦ ꯍꯥꯏꯗꯤ ꯍꯦꯛꯇ ꯍꯦꯛꯇ ꯁꯦꯝꯕ ꯅꯠꯇꯦꯕ ꯔꯤꯚꯥꯏꯁ ꯑꯅꯤ ꯑꯍꯨꯝ ꯇꯧꯔꯈ ꯈ꯭ꯔꯕꯅꯦꯕ ꯃꯥꯁꯦ ꯑꯗꯨ ꯑꯣꯏꯗꯤ ꯔꯤꯚꯥꯏꯁ ꯇꯧꯕ ꯃꯇꯨꯡꯏꯟꯅ ꯈꯔ ꯈꯔ ꯈꯦꯠꯅꯕꯗꯣ ꯂꯥꯛꯑꯦꯕ
ꯍꯧꯖꯤꯛ ꯁꯤ ꯏ
ꯍꯧꯖꯤꯛ ꯁꯤ ꯏ ꯑꯣ ꯀꯅꯥꯅꯣ ꯈꯪꯗꯦ ꯑꯩ ꯈꯪꯗꯦ
ꯑꯗꯨꯒꯨꯝꯕꯒꯤ ꯇꯣꯄꯤꯛꯇꯣ ꯑꯩ ꯃꯅꯨꯡ ꯍꯨꯠꯅ ꯌꯦꯡꯉꯨꯗꯕꯅꯤꯅ ꯈꯪꯗꯦ ꯖꯁ ꯍꯥꯏꯐꯦꯠ ꯍꯥꯏꯐꯦꯠ ꯑꯗꯨꯒꯨꯝꯕ ꯈꯛꯇꯪꯅꯤ ꯌꯦꯡꯕ
ꯎꯝ
ꯑꯗꯣ ꯀꯩꯅꯣꯝ ꯍꯪꯒꯦ ꯑꯩꯁꯨ ꯉꯁꯤ ꯈꯤꯇꯪ ꯈꯪꯕꯅꯦ ꯑꯩ ꯈꯪꯕꯁꯨ ꯊꯦꯡꯉꯦ ꯑꯗꯣ ꯑꯪꯀ ꯌꯥꯎꯗꯕꯤꯗ ꯑꯦꯛꯖꯥꯝ ꯊꯥꯕ ꯌꯥꯕ ꯑꯦꯛꯖꯥꯝ ꯂꯩ ꯍꯥꯏꯌꯦꯀꯣ ꯑꯪꯀ ꯌꯥꯎꯗꯕ ꯖꯁ ꯏꯪꯂꯤꯁ ꯀ ꯔꯤꯖꯅꯤꯡ ꯒꯨꯝꯕ ꯈꯛ
ꯀꯔꯤ ꯑꯦꯛꯖꯥꯝꯅꯣ ꯁꯤꯅ
ꯑꯗꯨꯝ ꯑ ꯍꯥꯏꯕꯗꯣ ꯁꯤ ꯗꯤ ꯑꯦꯁꯀꯤ ꯎꯇꯤ ꯏꯗꯣ ꯍꯥꯏꯌꯦ ꯑꯗꯨꯒ ꯅꯪꯅ ꯊꯥꯅꯤꯉꯥꯏ ꯅꯪꯒꯤ ꯄꯤ ꯑꯦꯐ ꯑꯣꯗꯨꯁꯨ ꯑꯗꯨꯁꯨ
ꯀꯅꯥꯅ ꯍꯥꯏꯕ
ꯀꯩꯅꯣ ꯀꯅꯥꯅ ꯍꯥꯏꯕ ꯍꯥꯏꯕꯨ ꯎꯔꯤꯅꯤ ꯀꯩꯅꯣ ꯆꯦꯗ
ꯏ ꯄꯤ ꯑꯦꯐ ꯑꯣꯗꯨ ꯃꯦꯠꯁ ꯌꯥꯎꯗꯦꯕ
ꯃꯦꯠꯁꯁꯨ ꯌꯥꯎꯗꯦ ꯍꯥꯏꯅ
ꯂꯣꯏꯔꯦꯍꯦ
ꯈꯪꯗꯕꯩꯅꯦ ꯈꯪꯗꯦ ꯏ ꯄꯤ ꯑꯦꯐ ꯑꯣꯗ ꯌꯥꯎꯔꯤꯕ ꯃꯦꯠꯁꯇꯣ ꯎꯝ ꯁꯤꯁꯦꯠꯀꯤ ꯂꯦꯚꯦꯜꯀꯤ ꯃꯦꯠꯁꯅꯦ ꯑꯣ ꯍꯣ ꯍꯣ ꯑꯣꯏꯔꯝꯕꯌꯥꯏ ꯎꯝ
ꯑꯗꯨꯒ ꯑꯃꯠ
ꯁꯤ ꯗꯤ ꯑꯦꯁ ꯀꯤ ꯑꯣ ꯇꯤ ꯑꯦꯗꯣ
ꯌꯥꯎꯕꯅꯦꯍꯦ ꯌꯥꯎꯕꯅꯦ
ꯑꯗꯣ ꯑꯦꯛꯖꯥꯝ ꯈꯔꯗꯤ ꯂꯩꯕꯅꯤꯗ ꯃꯦꯠꯁ ꯌꯥꯎꯗꯕꯤ ꯊꯥꯕ ꯌꯥꯕ ꯑꯦꯛꯖꯥꯝ ꯈꯔꯗꯤ ꯂꯩꯕ
ꯂꯩꯔꯝꯒꯅꯤ ꯁ꯭ꯄꯦꯁꯦꯂꯤꯁ ꯑꯣꯏꯕꯀꯣ ꯁ꯭ꯄꯦꯁꯦꯂꯥꯏꯁ ꯑꯣꯏꯕ ꯁꯦꯛꯁꯟ ꯃꯣꯏꯒꯤ ꯌꯥꯎꯔꯝꯒꯅꯤ ꯑꯗꯨꯕꯨ ꯖꯦꯅꯔꯦꯜꯒꯤ ꯑꯣꯏꯅ ꯊꯕꯛ ꯑꯄ꯭ꯂꯥꯏ ꯇꯧꯔꯒꯗꯤ ꯑꯦꯞꯇꯤꯇ꯭ꯌꯨꯠ ꯍꯥꯏꯕꯁꯤꯗꯤ ꯑꯗꯨꯝ ꯔꯤꯖꯅꯤꯡꯒ ꯃꯦꯠꯁ ꯏꯪꯂꯤꯁ ꯍꯥꯏꯕꯁꯤꯗꯤ ꯑꯗꯨꯝ ꯌꯥꯎꯔꯛꯀꯅꯦꯕ ꯍꯥꯏꯁꯤꯗꯤ ꯌꯥꯝꯅ ꯗꯤꯇꯦꯜ ꯀꯨꯞꯅ ꯑꯗꯨꯒꯨꯝꯕ ꯀꯩꯅꯣꯗꯣ ꯍꯪꯕ ꯅꯠꯇꯦꯕꯀꯣ ꯕꯠ ꯖꯦꯅꯔꯦꯜ ꯁꯥꯇ꯭ꯔ ꯑꯃꯅ ꯈꯪꯕ ꯌꯥꯕ ꯑꯗꯨꯒꯨꯝꯕ ꯑꯦꯞꯇꯤꯇ꯭ꯌꯨꯠꯇꯤ ꯑꯗꯨꯝ ꯇꯦꯁ ꯇꯧꯋꯦꯕ ꯈꯪꯕ꯭ꯔ
ꯎꯝ
ꯈꯣꯏꯅ ꯍꯧꯖꯤꯛ ꯍꯣꯔꯇꯤꯀꯜꯆꯔꯒꯤ ꯖꯤꯃꯨꯛ ꯃꯦꯠꯁ ꯌꯥꯎꯋꯦ ꯏꯪꯂꯤꯁ ꯌꯥꯎꯋꯦ ꯔꯤꯖꯅꯤꯡ ꯌꯥꯎꯋꯦ ꯁꯤ ꯑꯗꯨꯝ ꯌꯥꯎꯒꯅꯦꯕꯁꯦ